ꯇꯔꯥꯕꯣꯃꯣ
ꯍꯥꯏ ꯇꯥꯏ ꯇꯥꯔꯁꯨ ꯌꯥꯝ ꯋꯥꯅ ꯇꯥꯕꯅꯤꯀꯣ ꯅꯪ ꯈꯣꯟꯁꯦ ꯌꯥꯝ ꯀꯩꯅꯣꯋꯦ
ꯀꯩꯗꯧꯔꯒꯦ ꯈꯣꯟꯖꯦꯜ ꯀꯩꯗꯧꯔꯒꯦ
ꯌꯥꯝ ꯋꯥꯅ ꯇꯥꯖꯕ ꯍꯥꯏꯇꯥꯔꯦ
ꯑꯌꯥ ꯑꯩꯗꯤ ꯀꯟꯅ ꯉꯥꯡꯈ꯭ꯔꯕꯅꯦ ꯃꯄꯥꯟꯗ ꯃꯤ ꯂꯩꯕꯁꯤꯡꯁꯨ ꯂꯣꯏ ꯇꯥꯔꯝꯃꯅꯤ ꯑꯩꯅ ꯉꯥꯡꯉꯤꯗꯣ
ꯈꯔꯥ ꯅꯛꯅ ꯉꯥꯡꯉꯣ ꯅꯪꯒꯤꯗꯨ ꯈꯔ ꯀꯟꯅ ꯉꯥꯡꯉꯨ ꯀꯔꯤꯅꯣ
ꯑꯌꯥ ꯑꯩ ꯀꯟꯅ ꯉꯥꯡꯉꯦ ꯍꯥꯏꯕ ꯃꯄꯥꯥꯟ ꯃꯤ
ꯎꯝ ꯈꯟꯅ ꯉꯥꯡꯗꯦ ꯅꯪꯁꯦ ꯇꯞ ꯇꯞꯅ ꯉꯥꯡꯕꯅꯦ ꯃꯤꯅ ꯇꯥꯔꯣꯏ ꯃꯤꯅ ꯇꯥꯔꯣꯏꯗꯕꯤꯗ ꯉꯥꯡꯕ ꯃꯥꯜꯂꯦ
ꯑꯩꯌꯥ ꯑꯩ ꯌꯥꯝ ꯀꯟꯅ ꯉꯥꯡꯉꯤ ꯑꯇꯩꯐꯥꯎ ꯂꯣꯏ ꯇꯥꯔꯝꯒꯅꯤ ꯑꯩꯈꯣꯏ ꯈꯨꯟꯐꯥꯎ ꯂꯣꯏ ꯇꯥꯔꯝꯃꯅꯤ ꯑꯩꯈꯣꯏ ꯈꯨꯟꯒꯤ ꯐꯥꯎ ꯑꯩꯈꯣꯏ ꯈꯨꯟ ꯃꯤ ꯐꯥꯎ ꯂꯣꯏꯅ ꯇꯥꯔꯝꯃꯅꯤꯅ ꯑꯩꯅ ꯉꯥꯡꯉꯤꯗꯣ ꯑꯩ ꯀꯟꯅ ꯉꯥꯡꯈ꯭ꯔꯕꯅꯦ ꯐꯣꯟꯅ ꯑꯣꯏꯔꯝꯃꯅꯤ ꯑꯩ ꯈꯪꯗꯦ
ꯇꯥꯔꯝꯃꯣꯏ ꯇꯥꯔꯝꯃꯣꯏ ꯑꯩꯐꯥꯎ ꯐꯖꯅ ꯇꯥꯗ꯭ꯔꯒ ꯃꯣꯏ ꯀꯃꯥꯏꯅ ꯇꯥꯗꯣꯏꯅꯣꯅꯦ
ꯃꯣꯏ ꯑꯇꯩ ꯃꯣꯏ ꯑꯇꯩ ꯅꯪꯒ ꯁꯥꯕꯗꯤ ꯂꯣꯏ ꯇꯥꯕ꯭ꯔꯣ ꯃꯣꯏ ꯑꯇꯩꯒ ꯀꯟ ꯀꯥꯟꯅ ꯉꯥꯡꯕ꯭ꯔꯣ ꯃꯣꯏꯗꯤ
ꯑꯗꯣ ꯍꯧꯖꯤꯛ ꯀꯔꯤ ꯇꯧꯔꯤꯅꯣ ꯅꯪ
ꯍꯧꯖꯤꯛꯇꯤ ꯍꯤꯞꯄꯒ ꯂꯩꯕꯅꯦ
ꯇꯨꯝꯃꯒ
ꯎꯝ
ꯗꯦꯗ ꯇꯨꯝꯒꯅꯨꯗ ꯊꯕꯛ ꯇꯧꯒꯗꯕꯅꯦ
ꯑꯩꯗꯣ ꯉꯁꯤꯗꯤ ꯉꯔꯥꯡꯗꯣ ꯀꯩꯅꯣ ꯂꯧꯗ ꯆꯠꯄꯤꯕ ꯑꯗꯣ ꯅꯣꯡ ꯆꯣꯠꯄꯤꯕꯒꯤ ꯎꯝ ꯊꯔꯣꯏ ꯈꯨꯟꯕ ꯁꯥꯕ ꯑꯗꯣ ꯅꯣꯡ ꯆꯨ ꯉꯔꯥꯡꯗꯤ ꯅꯣꯡ ꯇꯥꯏꯗꯅ ꯑꯗꯣ ꯑꯃꯨꯛ ꯅꯣꯡꯗ ꯆꯠꯄꯤꯕꯒꯤ ꯑꯃꯨꯛ ꯅꯥꯔ ꯂꯩꯔꯦ
ꯎꯁ ꯀꯃꯥꯏ ꯅꯥꯕ ꯂꯩꯍꯧꯔꯣ ꯀꯔꯤꯅꯣ ꯐꯤꯚꯔꯔꯣ
ꯑꯦꯕꯔ ꯇꯧꯕ ꯍꯣꯏ
ꯏꯁꯤꯡꯗꯥꯒ ꯀꯨꯏꯅ ꯂꯩꯕꯩ ꯑꯣꯏꯔꯝꯅꯤ
ꯈꯪꯅꯦ ꯅꯣꯡꯁꯨ ꯈꯔ ꯈꯔ ꯑꯗꯨꯝ ꯆꯨꯕꯗꯣ ꯌꯥꯝ ꯇꯥꯗꯕꯤꯗ ꯈꯤꯇꯪ ꯈꯤꯇꯪ ꯇꯥꯕꯗꯣ ꯇꯧꯕ
ꯊꯔꯣꯏꯒꯨꯝꯕ ꯈꯨꯟꯕ ꯆꯠꯄꯗ ꯋꯥꯔꯁꯨ
ꯑꯁ ꯅꯨꯡꯉꯥꯏꯇꯦ ꯂꯩꯝꯕꯤ ꯑꯥ ꯑꯩꯈꯣꯏ ꯃꯥꯥꯒ
ꯅꯨꯉꯥꯏꯕꯅꯤꯗ
ꯑꯁ ꯈꯪꯗꯦꯗ ꯂꯧꯍꯧꯗꯣ ꯀꯩꯅꯣ ꯍꯥꯏ ꯑꯁ ꯂꯩꯕꯥꯛꯇꯣ ꯌꯥꯝ ꯄꯦꯠꯄꯗꯣ ꯍꯧꯖꯤꯛꯇꯤ ꯂꯧ ꯃꯇꯝꯅꯤꯅꯀꯣ ꯂꯧ ꯈꯣꯏꯕꯤꯕꯗꯣ ꯑꯗꯨꯗ ꯆꯠꯄ ꯌꯥꯝ ꯅꯨꯡꯉꯥꯏꯇꯦ ꯇꯤ ꯅꯪ ꯈꯪꯗꯕꯒꯤꯅꯦ
ꯑꯣꯔꯝꯕꯁꯨ ꯌꯥꯏ ꯑꯗꯨꯗꯤ ꯑꯗꯨ ꯃꯌꯥꯝꯗꯤ ꯂꯩꯕ꯭ꯔꯣ ꯊꯥꯔꯣꯏꯗꯣ
ꯎꯝ ꯂꯩꯕꯨꯗꯤ ꯂꯩꯌꯦ ꯑꯗꯣ ꯍꯧꯖꯤꯛꯇꯤ ꯎꯝ ꯂꯧ ꯃꯇꯝꯅꯤꯅꯀꯣ ꯃꯣꯏꯁꯨ ꯑꯗꯨꯝ ꯀꯩꯅꯣ ꯑꯩ ꯍꯥꯏꯕ ꯍꯩꯖꯗ꯭ꯔꯦ
ꯑꯩꯌꯨꯍꯦ
ꯑ ꯐꯥꯎ
ꯑꯣ ꯑꯣ ꯑꯣ ꯀꯩꯅꯣ ꯀꯩꯅꯣ ꯍꯣꯏ ꯍꯣꯏ ꯍꯣꯏ ꯐꯧ ꯀꯩꯅꯣꯗꯣ ꯃꯥꯥꯏꯒꯤ ꯄꯥꯝꯕꯤ ꯍꯧꯔꯛ ꯆꯥꯎꯥꯎꯔꯛꯄ ꯃꯇꯝꯗꯣ
ꯍꯣꯏ ꯍꯣꯏ ꯍꯣꯏ ꯑꯗꯨꯒꯤ ꯆꯠꯅꯤꯡꯉꯥꯏꯁꯨ ꯈꯪꯗ꯭ꯔꯦꯗꯅ
ꯑ ꯑꯗꯨꯒ ꯑꯗꯨꯗꯣ ꯈꯔ ꯌꯥꯝ ꯋꯥꯡꯉꯒ ꯀꯜꯂꯛꯑꯗꯤ ꯑꯣ ꯈꯨꯠ ꯈꯣꯏꯗꯣ ꯂꯣꯏ ꯀꯛꯄꯅꯦ ꯃꯥꯏꯈꯣꯏꯗ ꯂꯣꯏ ꯆꯤꯜꯂꯒ ꯀꯛꯄꯅꯦ
ꯑꯗꯨꯅ ꯌꯥꯝꯅ ꯍꯥꯏꯌꯦ
ꯎꯝ ꯅꯥꯕꯅꯦ ꯍꯜꯂꯛ ꯏꯔꯨꯕ ꯃꯇꯝꯗ ꯑꯃꯨꯛ ꯍꯜꯂꯛꯑꯒ ꯇꯧꯒꯅꯤ ꯇꯧꯒꯅꯤ
ꯍꯣꯏ ꯑꯗꯨ ꯃꯇꯝꯗꯗꯤ ꯊꯔꯣꯏꯁꯨ ꯑꯃꯨꯛ ꯍꯦꯟꯅ ꯑꯗꯨ ꯍꯥꯎꯋꯦꯀꯣ
ꯑ ꯑꯩꯈꯣꯏꯗꯨꯀꯣ ꯅꯣꯡꯃ ꯆꯤꯡꯗ ꯂꯩꯔꯤꯀꯥꯟꯗꯅꯦꯀꯣ
ꯎꯝ
ꯣ ꯑꯍꯟ ꯀ ꯍꯥꯏꯔ ꯑꯍꯟ ꯑꯅꯤꯒꯔ ꯃꯥꯜꯂꯦ ꯑꯩꯈꯣꯏꯗ ꯈꯣꯏ ꯈꯣꯏ ꯆꯨꯞꯄ ꯆꯠꯄꯅꯦꯕ ꯁꯨꯔꯦꯟꯗ꯭ꯔ ꯑꯗꯨ ꯉꯥꯗꯣ ꯐꯪꯗ꯭ꯔꯕ
ꯎꯝ
ꯐꯪꯅꯕꯒꯤ ꯑꯩꯈꯣꯏꯁꯦ ꯍꯜꯂꯛꯄꯗꯣ ꯂꯥꯞꯅ ꯋꯥꯅ ꯆꯠꯂꯒ ꯀ ꯑꯩꯁꯨ ꯄꯨꯔꯛꯇꯕꯗꯣ ꯇꯟꯈ꯭ꯔꯕ ꯑꯗꯨꯒꯤ ꯑꯍꯟ ꯑꯃꯅꯣ ꯑꯍꯟ ꯑꯃꯗꯤ ꯃꯥ ꯍꯥꯟꯅ ꯆꯠꯂꯝꯒꯦꯅ ꯆꯠꯈ꯭ꯔꯦꯕ
ꯎꯝ
ꯑꯗꯨꯗꯣ ꯑꯃꯅ ꯍꯥꯔꯣꯏ ꯈꯨꯟꯁꯦ ꯍꯥꯏꯕ ꯑꯗꯨꯗꯤ ꯍꯥꯔꯣꯏ ꯈꯨꯜꯂꯒ ꯑꯁ ꯅꯪꯅ ꯍꯧꯖꯤꯛ ꯍꯥꯏꯄꯗꯨꯥꯏꯅ ꯐꯧꯗꯨ ꯆꯥꯎꯔꯛꯈ꯭ꯔꯕꯗꯨꯒꯤ ꯃꯤꯠꯇꯒꯨꯝꯕ ꯊꯤꯟꯕ ꯃꯥꯏꯗꯒ ꯆ ꯂ ꯑꯣꯏꯣꯏ ꯀꯩꯅ ꯏꯁꯀꯣꯞꯄꯗꯣ ꯑꯗꯨꯒ
ꯎꯝ ꯎꯝ
ꯍꯜꯂꯑꯒ ꯏꯔꯨꯕꯗꯨ ꯑꯁ ꯆꯟꯕꯅꯤꯅꯦ
ꯅꯥꯏ ꯍ ꯎꯝ
ꯌꯥꯝ ꯑꯁ ꯑꯗꯨ ꯀꯩꯁꯨ ꯇꯧꯗ꯭ꯔꯦ ꯑꯗꯨꯝ ꯆꯨꯝꯃꯦ ꯉꯁꯤꯗꯤ
ꯎꯝ ꯑꯗꯨꯝꯃꯦ ꯁꯤꯗꯣ ꯋꯦꯗꯔꯁꯨ ꯅꯨꯡꯉꯥꯏꯇꯦ ꯑꯗꯨꯝ ꯅꯣꯡ ꯌꯥꯝ ꯃꯥꯡꯉꯦ ꯅꯣꯢ ꯅꯣꯏꯗꯤ ꯊꯕꯛ ꯆꯠꯀꯗ꯭ꯔꯣ ꯌꯨꯝ ꯂꯩꯒꯗ꯭ꯔꯣ ꯌꯨꯝꯗ ꯂꯩꯒꯗ꯭ꯔꯣ
ꯑꯩꯁꯨ ꯑꯗꯨꯝ ꯇꯨꯝꯃꯟ ꯂꯩꯗ ꯑꯩꯁꯦ ꯃꯥꯏꯐꯥꯎ ꯇꯥꯗ꯭ꯔꯤ ꯍꯧꯒꯠꯄꯒ ꯑꯗꯨꯝ ꯐꯃꯨꯡꯗ ꯂꯩꯔꯤ
ꯊꯦꯡꯃꯟꯈ꯭ꯔꯦ ꯄꯨꯡ ꯍꯥꯥ
ꯀꯩꯕ
ꯌꯥꯝ ꯊꯦꯡꯈ꯭ꯔꯦꯍꯦ
ꯀꯩꯅꯣ ꯌꯥꯝ ꯇꯥꯗ꯭ꯔꯤꯁꯦ ꯑꯩ ꯀꯩꯁꯨ ꯇꯥꯗ꯭ꯔꯤꯁꯦ
ꯄꯨꯡ ꯄꯨꯡꯗꯣ ꯌꯥꯝ ꯊꯦꯡꯃꯟꯈ꯭ꯔꯦ ꯍꯥꯏꯕ ꯍꯧꯒꯠꯄ ꯌꯥꯔꯦ ꯍꯥꯏꯕ
ꯍꯥ
ꯑꯌꯥ ꯊꯦꯡꯃꯟꯈ꯭ꯔꯦ ꯍꯧꯒꯠꯄ ꯌꯥꯔꯦ ꯍꯥꯏꯕ
ꯑꯣ ꯑꯗꯨꯃꯥꯏꯅ ꯍꯥꯏꯌꯣ ꯐꯖꯅ ꯇꯥꯏ ꯍꯧꯖꯤꯛꯇꯤ ꯊꯦꯡꯕꯨꯗꯤ ꯊꯦꯡꯈ꯭ꯔꯦ ꯍꯣꯏ ꯑꯗꯣ ꯀꯩꯁꯨ ꯇꯧꯅꯤꯡꯉꯥꯏ ꯂꯩꯇꯕꯅ ꯑꯗꯨꯝ ꯐꯃꯨꯡꯗ ꯂꯩꯕ ꯌꯥꯏꯅ
ꯎꯝ ꯀꯥꯏꯗꯦ
ꯎꯝ ꯍꯧꯒꯠꯂꯒ ꯃꯥꯏ ꯇꯥꯔꯒ ꯆꯥꯛ ꯆꯥꯕ ꯆꯠꯈ꯭ꯔꯅꯤ ꯍꯜꯂꯛꯑꯗꯤ ꯑꯃꯨꯛ ꯇꯨꯝꯈ꯭ꯔꯅꯤ
ꯅꯨꯡꯉꯥꯏꯕ ꯄꯨꯟꯁꯤ ꯍꯥꯏꯕꯗꯨꯅꯤꯍꯦ
ꯍꯟꯗꯛꯁꯦ ꯍꯣꯏ ꯍꯣꯂꯤꯗꯦ ꯂꯩꯕꯅꯤꯅ ꯅꯨꯡꯉꯥꯏ ꯈꯔ ꯅꯨꯡꯉꯥꯏ ꯍꯥꯏꯇꯥꯔꯦ ꯚꯣꯜ ꯌꯦꯡꯕ꯭ꯔꯣ
ꯎꯝ
ꯌꯦꯉꯦ
ꯎꯝ
ꯀꯅꯥ ꯁꯄꯣꯔꯠ ꯇꯧꯒꯦ
ꯂꯣꯏꯅꯃꯛ ꯉꯝ ꯉꯝꯕ ꯀꯥ ꯀꯥꯕ ꯃꯤꯗꯣ ꯑꯗꯨꯝ
ꯅꯪꯒꯤꯁꯤꯗꯤ ꯕꯤꯠ ꯂꯩꯔꯣꯏꯍꯦ ꯃꯤ ꯏꯁ ꯇꯤꯝ ꯑꯃ ꯈꯜꯂꯣ
ꯑꯦ ꯅꯪ ꯈꯪꯗꯕꯒꯤꯅꯤ ꯅꯪ ꯈꯪꯗꯕꯒꯤꯅꯤ ꯁꯤꯗꯗꯤ ꯋꯥꯔꯤ ꯁꯥꯅꯤꯡꯉꯁꯨ ꯄꯥꯛ ꯁꯥꯕ ꯌꯥꯗꯦ ꯑꯗꯨ ꯑꯗꯥ ꯄꯥꯟꯒꯅꯨ ꯍꯥꯏꯌꯦ ꯑꯗꯨꯒꯤ ꯑꯩꯗꯣ ꯍꯥꯏꯗ꯭ꯔꯕ ꯑꯗꯨꯒꯤ ꯂꯣꯏꯅꯃꯛ ꯁꯞꯄꯣꯔꯠ ꯇꯧꯋꯤ ꯍꯥꯏꯕꯅꯤ
ꯑꯃꯕꯨꯗꯤ ꯂꯩꯍꯦ ꯂꯩꯔꯕꯨꯗꯤ
ꯅꯦꯃꯔ
ꯅꯠꯇꯦꯍꯦ
ꯑꯣꯏꯔꯝꯗꯧ ꯃꯥꯟꯕ ꯀꯔꯤ ꯀꯅꯥ
ꯍꯧꯖꯤꯛꯀꯥꯟ ꯉꯝꯕ ꯅꯨꯄꯥꯗꯣ
ꯍꯥ
ꯍꯧꯖꯤꯛꯀꯥꯟ ꯉꯝꯕ ꯅꯨꯄꯥꯗꯣ ꯅꯍꯥꯟ ꯉꯝꯕꯗꯣ
ꯍꯧꯖꯤ ꯀꯥꯥꯟ ꯉꯝꯕ
ꯍꯣꯏ ꯍꯣꯏ
ꯑꯣ ꯑꯗꯨꯝ ꯉꯝꯃ ꯂꯩꯕꯗꯣ
ꯎꯝ
ꯉꯝꯃꯣꯏꯗꯕ ꯃꯥꯟꯂꯒ ꯑꯗꯨꯝ ꯉꯃ ꯂꯩꯕꯗꯣ
ꯍꯣꯏ ꯍꯣꯏ
ꯌꯥꯏꯅꯦ ꯑꯗꯨꯗꯤ
ꯑꯁ ꯑꯩꯅ ꯅꯍꯥꯟꯗꯣ
ꯎꯝ ꯀꯔꯤ
ꯑꯦ
ꯀꯞꯄ꯭ꯔꯣ ꯅꯪꯁꯨ ꯉꯝꯃꯔꯣꯏꯗ ꯈꯟꯕꯒꯤ
ꯍꯣꯏ ꯑꯩꯅꯣ ꯕꯤꯠꯇꯤ ꯌꯥꯎꯗ꯭ꯔꯦꯗ ꯌꯦꯡꯅꯤꯡꯗ꯭ꯔꯦꯗꯅ ꯑꯗꯨꯝ ꯐꯣꯟ ꯌꯦꯡꯉꯒ ꯂꯩꯕ ꯑꯗꯨ ꯑꯃ ꯆꯪꯈꯤ ꯑꯕ ꯑꯩꯈꯣꯏ ꯗꯥꯗꯥꯅ ꯂꯥꯎ ꯂꯥꯎꯔꯛꯄꯁꯤꯗꯤꯀꯣ ꯑꯩꯅ ꯈꯪꯉꯦ ꯑꯩ ꯍꯦꯟꯅ ꯑꯃꯨꯛ ꯂꯥꯎꯔꯤꯅꯦ ꯌꯥꯝ ꯅꯣꯛꯅꯤꯡ
ꯑꯩꯁꯨꯅꯤꯅꯦ ꯑꯗꯨ ꯅꯨꯃꯤꯠꯇꯨ ꯑꯁ ꯉꯝꯃꯔꯣꯏꯗ꯭ꯔꯅ ꯑꯩꯁꯦ ꯀꯩ ꯍꯥꯏꯁꯤꯔ ꯑꯩꯒꯤ ꯀꯩꯅꯣ ꯃꯅꯨꯡꯗꯗꯤ ꯑꯁ ꯉꯝꯃꯔꯣꯏ ꯉꯁꯤꯗꯤ ꯑꯩꯅ ꯒꯤꯐ ꯑꯞ ꯇꯧꯈ꯭ꯔꯕꯅꯦꯕ ꯑꯩꯁꯤ ꯍꯣꯞꯁꯨ ꯂꯩꯇ꯭ꯔꯕꯅꯦꯕ ꯑꯩꯁꯦ ꯉꯝꯒꯅꯤ ꯍꯥꯏꯕ ꯍꯣꯞ ꯇꯣ ꯂꯩꯔꯛꯇ꯭ꯔꯕꯅꯦꯕ ꯑꯗꯣ ꯑꯍꯥꯟꯕ ꯕꯣꯜ ꯀꯩꯅꯣꯗ ꯆꯟꯕꯗꯣ
ꯑꯗꯨꯗꯒꯤꯗꯤ ꯑꯩꯁꯦ ꯑꯁ ꯁꯤꯗꯤ ꯀꯝꯕꯦꯛ ꯂꯥꯛꯄ ꯌꯥꯏꯅꯦꯅ ꯈꯟꯕ ꯍꯧꯔꯕꯅꯦꯕ
ꯉꯩꯍꯥꯛ ꯂꯩꯔꯒ ꯑꯃꯨꯛ ꯁꯦꯀꯦꯟ ꯒꯣꯜ ꯆꯟꯈ꯭ꯔꯦ ꯑꯗꯨꯗꯒꯤꯗꯤ ꯑꯁ ꯇꯨꯃꯤꯟꯅꯒ ꯌꯦꯡꯗ꯭ꯔꯦ ꯑꯩꯗꯤ ꯂꯦꯞꯈꯠꯂꯒ ꯆꯣꯡ ꯆꯣꯡ ꯆꯣꯡ ꯆꯣꯡꯉꯒ ꯇꯦꯕꯦꯜꯗ ꯐꯣꯟ ꯊꯝꯃꯒ ꯌꯦꯡꯉꯤ ꯉꯩꯗ ꯀꯣꯏꯂꯥꯎ ꯂꯥꯎꯔꯒ ꯀꯣꯏꯆꯣꯡ ꯆꯣꯡꯉ ꯔꯟ ꯑꯥꯁ ꯇ ꯑꯃꯨꯛ ꯀꯩꯅꯣꯗꯣ ꯉꯝꯕꯒꯤ ꯒꯣꯜꯗꯣ ꯆꯟꯈ꯭ꯔꯦ ꯑꯣꯁ ꯑꯗꯨꯗꯒꯗꯤ ꯔꯦꯐ꯭ꯔꯤꯅꯦ ꯀꯩꯅꯣꯗꯣ ꯂꯣꯏꯕꯒꯤ ꯋꯤꯁꯆꯦꯜ ꯈꯣꯡꯕꯗꯣ ꯑꯗꯨ ꯉꯥꯏꯕ ꯉꯝꯗ꯭ꯔꯕꯅꯤꯅꯦ
ꯑꯩꯁꯨꯅꯦ ꯄꯨꯡ ꯇꯥꯔꯣ ꯄꯨꯡ ꯇꯥꯔꯣ ꯁꯕꯦꯟ ꯃꯤꯅꯤꯠꯒꯨꯝꯕ ꯑꯃꯨꯛ ꯊꯝꯃꯦꯗꯅꯀꯣ ꯄꯨꯡ ꯑ ꯃꯤꯅꯤꯠ ꯀꯌꯥꯔꯥ ꯑꯩ ꯈꯪꯗ꯭ꯔꯦ ꯑꯗꯨꯝ ꯊꯝꯃꯤꯅꯦ
ꯇꯔꯥ ꯍꯦꯟꯕꯒꯨꯝ ꯇꯧꯕꯅꯦ
ꯍꯣꯏ ꯍꯣꯏ ꯌꯥꯝ ꯑꯃꯨꯛ ꯀꯨꯏꯌꯦ ꯄꯨꯡ ꯍꯥꯟꯅ ꯇꯥꯈ꯭ꯔꯗꯤ ꯐꯅꯤꯅ ꯅꯠꯇ꯭ꯔꯗꯤ ꯑꯃꯨꯛ ꯑꯃꯁꯨ ꯑꯃꯨꯛ ꯆꯪꯉꯩ ꯑꯩꯗꯤ ꯌꯥꯝ ꯄꯥꯈꯠꯂꯤꯅꯦ ꯄꯨꯡ ꯇꯥꯔꯣ ꯄꯨꯡ ꯇꯥꯔꯣ ꯍꯣꯏ ꯍꯣꯏ ꯄꯨꯡ ꯇꯥꯔꯣ ꯄꯨꯡ ꯇꯥꯔꯣ ꯉꯝꯃꯅꯤ ꯉꯝꯃꯅꯤ ꯍꯣꯏ ꯏꯅꯦꯝꯕꯣꯛꯅ ꯀꯣ ꯉꯝꯃꯅꯤ ꯉꯝ
ꯑꯁ ꯃꯤꯅꯤꯠ ꯃꯤꯅꯤꯠ ꯀꯨꯟꯒꯤ ꯃꯅꯨꯡꯗꯅꯤꯅꯦ ꯃꯣꯏꯅ ꯂꯣꯏ ꯑꯃꯨꯛ ꯆꯟꯕꯤꯔꯤꯗꯣ ꯍꯔꯥꯎꯕꯖꯤꯗꯤ ꯑꯗꯨꯗ ꯑꯁ ꯎꯝ ꯍꯔꯥꯎꯕ ꯍꯥꯏꯁꯦ ꯍꯥꯏꯕ ꯉꯝꯗꯕꯒꯤ ꯍꯔꯥꯎꯕ ꯖꯥꯠꯅꯤꯀꯣ
ꯅꯦ ꯅꯣꯏ ꯃꯣꯏ ꯎꯝ ꯎꯝ ꯃꯣꯏ ꯃꯣꯏꯁꯨ ꯌꯥꯝ ꯍꯔꯥꯎꯔꯝꯒꯅꯤ ꯑꯩꯈꯣꯏꯐꯥꯎ ꯌꯥꯝ ꯍꯔꯥꯎꯔꯤꯉꯩꯁꯤ ꯇꯒꯣ ꯃꯣꯏꯗꯤ ꯋꯥ
ꯅꯨꯄꯤ ꯅꯨꯄꯤ ꯌꯥꯝ ꯄꯥꯝꯖꯕ ꯅꯨꯄꯤꯅ ꯌꯥꯔꯛꯑꯁꯨ ꯑꯗꯨꯃꯥꯏꯅꯗꯤ ꯍꯔꯥꯎꯔꯣꯏꯗ
ꯑꯗꯨꯅꯤ ꯍꯣꯏ
ꯑꯩꯅ ꯌꯥꯝ ꯄꯥꯝꯖꯕ ꯅꯨꯄꯤ ꯑꯃ ꯑꯩꯅ ꯊꯦꯝꯃꯒ ꯌꯥꯔꯛꯑꯁꯨ ꯑꯗꯨꯃꯥꯏꯅ ꯍꯔꯥꯎꯕꯗꯤ ꯇꯧꯔꯣꯏꯗ
ꯐꯪꯉꯔꯣꯏ ꯑꯩꯈꯣꯏ ꯄꯨꯟꯁꯤꯗ
ꯍꯣꯏ ꯑꯗꯨꯒꯤ ꯍꯔꯥꯎꯕꯗꯨꯗꯤ ꯑꯁ ꯏ ꯇꯣꯡꯉꯥꯜꯂꯦ
ꯃꯥꯗꯤ ꯌꯥꯝ ꯍꯔꯥꯎꯔꯝꯃꯅꯤ ꯑꯩꯈꯣꯏꯐꯥꯎ ꯌꯥꯝ ꯍꯔꯥꯎꯔꯤꯉꯩꯁꯤꯗ
ꯑꯁ ꯃꯥ ꯑꯗꯨ ꯀꯞꯁꯨ ꯀꯄꯅꯤꯅꯦ ꯑꯁ ꯑꯗꯨꯏ ꯈꯣꯏ ꯄꯨꯛ ꯌꯥꯝ ꯅꯨꯡꯁꯤꯅꯦ ꯇꯔꯦ ꯀꯞꯄ ꯂꯩꯕꯗꯨ ꯃꯥ ꯄꯦꯅꯜꯇꯤꯗꯨ ꯆꯪꯕꯤꯗ꯭ꯔꯕꯒꯤ ꯃꯥꯁꯨ
ꯑꯗꯨꯅꯦ ꯄꯦꯅꯜ ꯑꯩ ꯌꯥꯝ ꯁꯥꯎꯅꯤꯡꯉꯦ ꯌꯝ ꯄꯦꯅꯥꯜꯇꯤꯗꯤ ꯌꯥꯝ ꯄꯤꯈ꯭ꯔꯕꯅꯦꯀꯣ ꯃꯣꯏꯒꯤꯁꯦ ꯑꯗꯨ ꯃꯥ ꯑꯝꯐꯥꯎ ꯆꯟꯗꯦ
ꯇꯤꯗꯤꯀꯣ ꯗꯥꯎꯁꯨ ꯗꯥꯎꯅꯦꯕ ꯑꯗꯨꯒ ꯑꯩꯈꯣꯏꯅ ꯀꯥꯎꯗ꯭ꯔꯤꯉꯩꯗ ꯀꯤꯞꯄꯔꯅ ꯈꯟꯕ ꯑꯃꯒ ꯃꯥꯅ ꯀꯥꯎꯕ ꯅꯨꯄꯥꯅ ꯈꯟꯕ ꯑꯃ ꯑꯗꯨꯗ ꯂꯩꯔꯦꯕ ꯍꯥꯟꯅꯁꯦ ꯍꯥ ꯅ ꯀꯥꯎꯕ ꯅꯨꯃꯤꯠꯇꯣ
ꯎꯝ
ꯑꯗꯨ ꯀꯥꯎꯕꯗꯨꯠꯇꯗ ꯆꯞ ꯃꯅꯥꯅ ꯀꯥꯎꯕꯅꯦꯕ ꯑꯗꯨꯗꯣ ꯃꯦꯁꯤꯗ ꯈꯟꯕꯁꯦ ꯍꯥꯟꯅ ꯑꯗꯨ ꯑꯗꯨꯔꯣꯝꯗ ꯀꯥꯎꯔꯒ ꯐꯥꯈꯤꯕꯅꯤꯅ ꯀꯤꯄꯔꯁꯦ ꯁꯥꯏꯠ ꯑꯃꯗ ꯆꯣꯡꯗꯧ ꯃꯥꯜꯂꯦ ꯈꯟꯕꯤꯔꯝꯅꯦꯕ ꯑꯗꯨ ꯀꯤ ꯄꯔꯠꯇꯨꯁꯨ ꯍꯥꯟꯅꯁꯤꯗ ꯃꯤꯁ ꯇꯧꯕꯅꯤꯅ ꯃꯥꯁꯦ ꯑꯩꯅ ꯁꯥꯏꯠ ꯑꯃ ꯆꯣꯡꯒꯅꯤ ꯈꯜꯂꯝꯒꯅꯤ ꯑꯗꯨ ꯑꯣꯏꯔꯁꯨ ꯑꯩ ꯁꯤ ꯁꯥꯏꯠ ꯆꯣꯡꯒꯅꯤ ꯇꯧꯔꯒꯕꯣ ꯁꯨꯃꯥꯏꯅ ꯈꯜꯂꯝꯒꯅꯦꯕ
ꯎꯝ
ꯑꯁ ꯗꯥꯎꯅꯤꯗ ꯄꯦꯅꯥꯜꯇꯤꯁꯤꯁꯨ ꯑꯗꯨ ꯂꯧ ꯌꯥꯝ ꯀꯥꯎꯕ ꯍꯩꯕ ꯃꯣꯏꯁꯨꯗꯤ ꯌꯥꯝ ꯂꯩ
ꯎꯝ
ꯍꯥꯏꯁ ꯄꯥꯈꯠꯂꯦ ꯃꯣꯏꯒꯤ ꯑꯣꯄꯣꯅꯦꯟ ꯃꯣꯏꯒꯤ ꯃꯊꯪꯒꯤ ꯑꯣꯄꯣꯅꯦꯟꯗ‌‌ꯣ
ꯑꯗꯨꯅꯦ ꯑꯃꯨꯛ ꯑꯁ‌ ꯀꯅꯥꯒꯔꯣ ꯁ꯭ꯋꯤꯠꯖꯔꯂꯦꯟ ꯍꯥꯏꯔꯣ ꯅꯣꯏ ꯗꯤ ꯕ‌ꯣꯜ ꯁꯅꯥꯗ꯭ꯔꯕ꯭ꯔꯣ
ꯕ‌ꯣꯜꯔꯣ
ꯍꯣꯏ
ꯍꯟ ꯍꯟꯇꯛ ꯍꯧꯖꯤꯛꯟ ꯀꯩꯅꯣ ꯃꯤ ꯂꯣꯏ ꯌꯨꯝ ꯆꯠꯅꯈꯤꯕꯩ ꯁꯥꯟꯅꯗꯕꯅꯦ ꯑꯗꯨꯝ ꯁꯥꯟꯅꯩꯗꯣ ꯑꯩꯈꯣꯏꯗꯤ ꯀ‌‌ꯣ
ꯎꯝ
ꯃꯣꯏ ꯑꯗꯨ ꯌꯨꯝ ꯂꯣꯏ ꯆꯠꯅꯈ꯭ꯔꯕ ꯑꯗꯣ ꯑꯩꯈꯣꯏ ꯍꯣꯁꯇꯦꯜ ꯑꯩꯈꯣꯏ ꯃꯤ ꯈꯔ ꯈꯛꯇ ꯂꯩꯍꯧꯕ
ꯑꯗꯨ ꯁꯅꯥꯄꯅꯦ